ꯍꯜꯂꯣ
ꯇꯥꯕ꯭ꯔꯣ
ꯇꯥꯏ ꯇꯥꯏ ꯅꯪ ꯐꯣꯟ ꯇꯧꯕ ꯀꯨꯏꯗ
ꯎꯝ ꯀꯩꯗꯧꯔꯤꯒꯦ
ꯍꯧꯖꯤꯛꯇꯤ ꯑꯗꯨꯝ ꯇꯨꯝꯐꯝꯗ ꯂꯩꯔꯦ ꯅꯪꯗꯤ
ꯑꯩꯈꯣꯏꯁꯨ ꯆꯥꯛ ꯆꯥꯕ ꯂꯣꯏꯔꯒ ꯂꯩꯔꯦ ꯍꯧꯖꯤꯛꯇꯤ
ꯀꯩ ꯍꯦꯟꯁꯥꯡ
ꯉꯁꯤꯁꯦ ꯌꯦꯔꯨꯝ ꯌꯦꯔꯨꯝ ꯆꯥꯌꯦ ꯉꯦꯁꯤꯁꯦ
ꯑ ꯅꯣꯏ ꯆꯔꯦ ꯆꯔꯦ ꯆꯔꯦ ꯅꯪꯁꯨ ꯀꯩꯅꯣꯗ ꯂꯩꯌꯦꯕ ꯅꯠꯇ꯭ꯔꯣ
ꯀꯗꯥꯏꯗ
ꯗꯦꯂꯤꯗꯥ
ꯑꯩ ꯗꯦꯜꯂꯤ ꯗ ꯅꯠꯇꯦ
ꯑꯩ ꯅꯪꯒ ꯋꯥꯔꯤ ꯁꯥꯟꯅꯔꯕ꯭ꯔꯣ
ꯁꯥꯟꯅꯗ꯭ꯔꯤꯗ ꯅꯥꯁꯤꯅ ꯑꯍꯥꯟꯕ ꯑꯣꯏꯔꯝꯅꯤꯌꯦ
ꯅꯣꯏꯒꯤ ꯃꯈꯣꯟꯁꯤꯗꯤ ꯃꯅꯥꯕꯁꯤꯗꯤ ꯉꯥꯎꯋꯦꯗ
ꯃꯥꯟꯅꯕ ꯌꯥꯝ ꯌꯥꯎꯔꯕꯣ
ꯌꯥꯎꯋꯦ ꯌꯥꯎꯋꯦ ꯅꯣꯏꯒꯤ ꯑꯦꯁꯦꯟꯗꯣ ꯑꯦꯛꯁꯦꯟꯗꯣ
ꯑꯣ ꯈꯪꯗ꯭ꯔꯦ ꯑꯩꯈꯣꯏꯗꯤ
ꯎꯝ
ꯀꯩ ꯌꯦꯟꯁꯥꯡ ꯆꯥꯔꯦ ꯅꯪꯗꯤ
ꯑꯩꯗꯤ ꯉꯁꯤꯗꯤ ꯌꯦꯟ ꯑꯦꯅꯤ ꯆꯤ ꯆꯥ ꯂꯦꯟꯗ
ꯅꯨꯡꯇꯤ ꯆꯥꯒꯅꯣꯍꯦ ꯍꯛꯆꯥꯡ ꯁꯣꯞꯄꯅꯦ
ꯆꯨꯝꯃꯦ ꯌꯦꯟꯁꯦ ꯑꯀꯪꯕꯁꯨ ꯂꯩꯕ ꯌꯦꯟ ꯁꯤꯡꯖꯨ ꯂꯩꯕ ꯁꯤꯗꯤ ꯃꯥ ꯄꯥꯟꯗꯒꯤ ꯍꯦꯟꯖꯥꯡ ꯂꯧꯔꯒ ꯆꯥꯕꯥ
ꯎꯝ ꯀꯅꯥ ꯀꯅꯥ ꯂꯩꯔꯨꯏꯅꯣ ꯅꯪ
ꯑꯩꯗꯤ ꯑ ꯑꯩꯈꯣꯏ ꯃꯔꯨꯞꯁꯤꯡꯒ ꯂꯩꯗꯤ ꯂꯩꯃꯤꯟ ꯅꯩ ꯗꯣ ꯃꯁꯥ ꯃꯁꯥꯒꯤ ꯔꯣꯝꯗ
ꯑꯣ
ꯅꯪꯗꯤ ꯊꯕꯛ ꯇꯧꯔꯤꯕ꯭ꯔꯣ
ꯀ ꯊꯕꯛ ꯇꯧꯗꯦ ꯍꯟꯗꯛꯇꯤ ꯐ꯭ꯔꯤꯅꯦ ꯑꯗꯨꯝ ꯂꯩꯌꯦ ꯍꯣꯏ ꯍꯣꯏ
ꯑꯆꯥ ꯀꯦꯀꯦ ꯑꯃꯥꯗꯁꯨ ꯏꯟꯇꯔ ꯁꯤꯔꯤ ꯊꯤꯔꯤ ꯑꯅ ꯍꯥꯏꯕꯅꯦ ꯅꯪꯒ ꯂꯩꯃꯤꯟꯅ ꯃꯥꯜꯂꯦ ꯃꯥꯗꯣ
ꯑꯣ ꯑꯣꯏꯔꯝꯒꯅꯤ
ꯑꯃꯅꯗꯤ ꯃꯥꯒꯤ ꯄꯝꯐꯝꯗ ꯆꯠꯈ꯭ꯔꯦ ꯍꯥꯏꯑꯦ ꯏꯚꯦꯛꯁꯤꯟ ꯑꯣꯏꯕꯩ꯫ ꯍꯌꯦꯡ ꯀ꯭ꯂꯥꯁ ꯇꯧꯅꯤ ꯍꯥꯏꯔꯝꯃꯦ꯫
ꯈ꯭ꯔ‌ꯦ
ꯑꯗꯨ ꯀꯔꯝꯕ ꯏꯟꯇ꯭ꯔꯟꯁꯤꯞ ꯍꯥ
ꯋꯥꯔꯤ ꯁꯥꯔꯛꯑꯣ
ꯁꯔꯤꯗꯨꯗꯤ ꯋꯥꯔꯤ ꯁꯥꯗꯦꯕ‌ꯣ ꯑꯩ ꯅꯣꯏꯁ ꯊꯔꯗꯤ ꯍꯥꯏꯔꯕꯣ
ꯑꯗꯨꯝ ꯀꯟꯇꯤꯅꯨꯋꯁ ꯑꯣꯏꯅ ꯁꯥꯔꯛꯑꯣ
ꯁꯥꯔꯛꯀꯦ ꯁꯥꯔꯛꯀꯦ ꯅꯪ ꯏꯟꯇ꯭ꯔꯟꯁꯤꯞ ꯀꯔꯝꯕ ꯊꯤꯕ꯭ꯔꯣ ꯅꯪꯗꯤ
ꯀꯔꯝꯕ ꯊꯤꯕꯅꯣ ꯍꯥꯏꯕꯗꯤ
ꯍꯥꯏꯕꯗꯤ ꯄꯦꯠ ꯑꯟꯄꯦꯠ ꯂꯩꯗꯅ
ꯍꯥꯥ
ꯏꯟꯇ꯭ꯔꯟꯁꯤꯞꯁꯦ ꯄ‌ꯦꯠ ꯀ ꯑꯟꯄꯦꯗ ꯂꯩꯅ
ꯑꯣ ꯑꯣ ꯑꯩꯈꯣꯏꯗꯤꯀꯣ ꯑꯟꯄꯦꯠꯅꯦ ꯑꯩꯈꯣꯏꯗꯤ ꯑꯟꯐꯦꯠꯇ ꯌꯥꯍꯧꯗꯣꯏꯅꯦ ꯑꯩꯈꯣꯏꯗꯤ
ꯄ꯭ꯂꯦꯁꯃꯦꯟꯗꯤ ꯐꯪꯒꯦꯔꯥ ꯅꯣꯏ ꯀꯩꯅꯃ ꯑꯟꯄꯦꯗ ꯇꯧꯔꯗꯤ ꯅꯣꯏꯒꯤꯗꯤ ꯁꯤꯛꯁ ꯋꯥꯟ ꯅꯠꯇ꯭ꯔꯣ
ꯑꯁꯤꯁꯦ ꯁꯨꯃꯥꯏꯅ ꯇꯧ ꯃꯤ ꯋꯥꯟ ꯌꯥ꯭ꯔꯅꯤꯕ ꯑꯁꯦꯡꯕꯨꯗꯤ ꯋꯥꯟ ꯏꯌꯥ꯭ꯔ ꯑꯣꯏꯕꯗꯣ ꯃꯤ ꯈꯔꯗꯤ ꯃꯤ ꯂꯣꯏꯅꯃꯛ ꯅꯠꯇꯦꯀꯣ ꯃꯤ ꯈ꯭ꯔꯗꯤ ꯖꯁ ꯁꯤꯛꯁ ꯃꯟ ꯊꯥ ꯇꯔꯨꯛ ꯍꯥꯟꯅ ꯇꯧꯔꯦꯗꯅ ꯑꯗꯨꯒ ꯇꯣ ꯁꯥ꯭ꯔꯇꯤꯐꯤꯀꯦꯠꯇꯣ ꯄꯥꯏꯔꯒ ꯑ ꯊꯥ ꯇꯔꯨꯛ ꯋꯥꯠꯂꯤꯗꯅ
ꯑꯥ
ꯑꯣ ꯑꯗꯣ ꯑꯦꯛꯁꯄꯤꯔꯤꯌꯦꯟꯁ ꯑꯣꯏꯅ ꯇꯥꯟꯊꯣꯛꯄ ꯑꯁꯨꯃꯥꯏꯅ ꯇꯧꯕꯔ ꯑꯃꯁꯨ ꯂꯩꯌꯦ ꯑꯗꯣ ꯃꯤ ꯈꯔꯅ ꯑꯗꯨꯝ ꯑꯗꯨꯝ ꯆꯍꯤ ꯑꯃ ꯑꯗꯨꯝ ꯆꯨꯞꯄ ꯏꯟꯇ꯭ꯔꯟꯁꯤꯞ ꯇꯧꯕꯁꯨ ꯂꯩꯑ
ꯑꯣ ꯑꯗꯨ ꯑꯟꯇꯦꯠ ꯋꯥꯟ ꯌꯌꯥꯔ ꯏꯟꯇꯔꯟꯁꯤꯞꯇꯤ ꯀꯨꯏꯃꯟꯗ꯭ꯔꯣ
ꯍꯣꯏ ꯀꯨꯏꯗꯤ ꯀꯨꯏꯌꯦꯦ ꯑꯗꯨ ꯑꯣꯏꯔ ꯑꯗꯨꯝ ꯀꯩꯅꯣꯗ ꯑꯗꯨꯝ ꯏꯟꯇꯔꯟꯁꯤꯞ ꯋꯥꯟ ꯌꯌꯥꯔ ꯁꯨꯃꯥꯏꯅ ꯊꯥꯕꯅꯤꯅꯀꯣ ꯑꯗꯨꯝ ꯇꯧꯅꯔꯦ ꯃꯤ ꯑꯌꯥꯝꯕꯗꯤ
ꯀ ꯌꯥꯕꯗꯤ ꯌꯥꯏꯗꯤ ꯌꯥꯏꯗ ꯍ
ꯍꯣꯏ ꯑꯗꯨ ꯑꯗꯨꯨ ꯑꯗꯨꯝ ꯃꯥꯡꯉꯦꯗꯅ ꯄꯩꯁꯥꯁꯨ ꯃꯇꯝꯁꯨ ꯃꯥꯡꯉꯦꯗꯅꯀꯣ
ꯎꯝ ꯗꯦꯂꯤꯗ ꯊꯤꯚ ꯅꯥꯁꯨ ꯀꯣ
ꯌꯦꯁ ꯇꯨ
ꯍꯝ
ꯃꯦꯗꯤꯀꯦꯜꯒꯤꯗꯤ ꯏꯟꯇꯔꯟꯁꯤꯞ ꯐꯪꯕꯗꯤ ꯂꯥꯏꯕ ꯃꯥꯜꯂꯦ ꯏꯟꯇꯔꯟꯁꯤꯞ ꯃꯌꯥꯝ ꯂꯥꯛꯑꯦ ꯗꯦꯜꯂꯤꯗ
ꯑꯣ ꯍꯣꯏ ꯐꯪꯕꯨꯗꯤ ꯂꯥꯛꯑꯦ ꯑꯗꯨ ꯑꯩꯈꯣꯏꯅ ꯀꯩꯅꯣ ꯄꯝꯕꯗ ꯀꯌꯥ ꯐꯪꯗꯕ ꯍꯥꯏꯇꯥꯔꯦ
ꯍꯣꯏ ꯍꯣꯏ ꯑꯅꯥꯕ ꯇꯥꯕꯅꯤꯅꯦ
ꯎꯝ ꯎꯝ ꯎꯝ
ꯑꯩꯁꯨ ꯑꯦꯛꯖꯥꯝ ꯊꯥꯔꯒ ꯂꯩꯔꯤ
ꯑꯣ ꯍꯧꯖꯤꯛ ꯍꯧꯖꯤꯛ ꯊꯥꯔꯒ ꯂꯩꯕ
ꯎꯝ ꯂꯥꯁ ꯏꯌꯥꯔꯗꯒꯤ ꯍꯧꯔꯦ ꯑꯗꯣ ꯂꯥꯁ ꯏꯌꯥꯔꯗꯤ ꯑꯍꯥꯟꯕꯅꯦꯅ ꯑꯗꯨꯝ ꯆꯤꯟꯈ꯭ꯔꯦ ꯍꯟꯗꯛꯀꯤꯗꯤ ꯀꯃꯥꯏꯅ ꯇꯧꯒꯦꯅ ꯈꯪꯗꯦ ꯍꯧꯖꯤꯛ ꯍꯧꯖꯤꯛ ꯊꯥꯔꯅꯤ
ꯑꯣ ꯅꯣꯏꯝ ꯊꯥꯕ ꯑꯩꯁꯦ ꯑꯗꯨꯝ ꯎꯝ ꯃꯊꯟꯇ ꯄꯥꯕ꯭ꯔꯥ ꯅꯠꯇ꯭ꯔꯒ ꯀꯣꯆꯤꯡꯒꯨꯝꯕ ꯆꯠꯄ꯭ꯔꯥ
ꯅꯍꯥꯟ ꯑꯩꯁꯦ ꯀꯣꯆꯤꯡ ꯊꯥ ꯇꯔꯨꯛꯀꯤ ꯌꯥꯎꯔꯝꯃꯦ ꯀ꯭ꯋꯥꯟꯇꯤꯇꯤꯤꯚ ꯀ ꯀꯣ
ꯎꯝ
ꯃꯦꯠꯁ ꯍꯥꯏꯇꯥꯔꯦ ꯃꯦꯠꯁꯀꯤ ꯀ꯭ꯂꯥꯁ ꯊꯥ ꯇꯔꯨꯛ ꯌꯥꯎꯋꯦ ꯑꯗꯨꯣ ꯑꯇꯣꯞꯄꯗꯤ ꯑꯩ ꯌꯥꯎꯗꯦ
ꯑꯣ
ꯑꯗꯨ ꯄ꯭ꯔꯦꯛꯇꯤꯁ ꯌꯥꯝ ꯆꯪꯉꯦ ꯑꯗꯨꯒ ꯕꯦꯁꯤꯛꯀꯨꯝꯕ ꯇꯔꯤꯛ ꯇ꯭ꯔꯤꯛꯁꯀꯨꯝꯕꯀꯣ ꯁꯣꯔꯀꯠ ꯇꯔꯤꯛꯁꯇ
ꯎꯝ
ꯃꯇꯝꯗꯤ ꯆꯪꯉꯦ ꯍꯧꯖꯤꯛꯇꯤ ꯈꯔꯗꯤ ꯐꯗꯤ ꯐꯕ ꯍꯧꯔꯦ ꯕꯦꯁꯤꯛꯁ ꯃꯈꯥꯏꯗꯤ ꯑꯗꯨꯝ ꯂꯣꯏꯅ ꯈꯪꯉꯦ ꯍꯥꯏꯕ ꯌꯥꯔꯦ
ꯑꯣ
ꯇꯥꯏ ꯑꯦꯖꯃꯦꯟꯒ ꯇꯥꯏꯝ ꯃꯖꯃꯦꯟꯒ ꯎꯝ ꯀꯔꯤ ꯍꯥꯏꯁꯤꯔ ꯇ꯭ꯔꯤꯛꯁꯇꯨ ꯎꯝ ꯀꯃꯥꯏꯅ ꯁꯤꯖꯤꯟꯅꯕ꯭ꯔꯥꯕꯗ ꯐꯖꯅ ꯈꯪꯕꯗꯣ ꯑꯗꯨꯗ ꯍꯣꯠꯅꯕ
ꯑꯣ
ꯑꯗꯨ ꯈꯛꯇꯅꯦ ꯅꯪꯗꯤ ꯅꯍꯥꯟ ꯀꯥꯏꯗ ꯇꯝꯂꯝꯝꯕ꯭ꯔꯣ ꯍꯥꯏ ꯁ꯭ꯀꯨꯜꯒꯨꯝꯕ ꯍꯥꯏꯔ ꯁꯦꯀꯦꯟꯗꯔꯤꯒꯨꯝꯕ
ꯄꯨꯥ ꯔ ꯁꯦꯀꯦꯟꯗ꯭ꯔꯤꯁꯦ ꯃꯅꯤꯄꯨꯔꯗ ꯑꯗꯨꯝ ꯇꯝꯅꯤꯗ
ꯑꯣ ꯅꯣꯏ ꯅꯣꯏ ꯂꯣꯏꯅꯃꯛ ꯗꯤꯁꯇ꯭ꯔꯤꯛ ꯑꯃꯗ ꯇꯥꯔꯕꯅꯤꯅ ꯑꯣꯏꯔꯝꯕꯅꯤꯅ
ꯏꯁ꯭ꯔꯤ ꯇꯣꯉꯥꯟꯕ ꯇꯣꯉꯥꯟꯕꯁꯨ ꯌꯥꯎꯋꯦ
ꯇꯃꯦꯡꯂꯣꯡ ꯍꯥꯏꯕ ꯅꯠꯇ꯭ꯔꯒ ꯃꯣꯏꯗꯤ ꯅꯣꯅꯦꯔꯣ
ꯈꯪꯗꯤꯍꯦ
ꯍꯜꯂꯣ
ꯇꯥꯏꯌꯦ ꯇꯌꯦ
ꯑꯣ ꯅꯣꯏ ꯇꯥꯏꯌꯦ ꯀꯅ ꯈꯪꯒꯦꯗꯤ ꯀꯅꯣ ꯃꯤ ꯃꯔꯨꯔꯨꯞꯁꯤꯡꯗꯨ ꯇꯃꯦꯡꯂꯣꯡꯅ ꯅꯣꯅꯤꯔ ꯉꯋ ꯇꯃꯦꯡ ꯅꯨꯡ ꯍꯥꯏꯕ ꯇꯧꯅꯤꯗ
ꯑꯩꯔꯣ ꯇꯒ꯭ꯌꯥꯟꯗꯗ꯭ꯔꯦ
ꯀꯩꯅꯣ ꯅꯪꯁꯦ ꯉꯁꯤ ꯍꯧꯖꯤꯛ ꯁꯤꯅꯀꯣ ꯅꯟꯅ ꯑꯗꯨ꯭ꯔꯗꯤ
ꯑꯗꯨ ꯏꯕ ꯉ ꯎꯔꯤꯗꯣ
ꯃꯤ ꯃꯤ ꯃꯌꯥꯝ ꯋꯥꯔꯤ ꯋꯥꯔꯤ ꯁꯥꯟꯅꯕꯅꯤꯅ
ꯍꯣꯏ ꯑ ꯎ ꯇꯥꯕꯅꯤ
ꯃꯥꯅꯦ ꯃꯥꯅꯦ ꯅꯪ ꯅꯪꯁꯤ ꯍꯧꯖꯤꯛ ꯅꯥꯍꯟꯕ꯭ꯔꯣ
ꯑꯍꯥꯟꯕꯥꯟꯕꯅꯦ ꯍꯧꯖꯤꯅ
ꯑꯆꯥ ꯑꯆꯥ ꯑꯗꯨꯗꯣ ꯑꯣꯏꯗꯤ ꯊꯝ ꯊꯝꯃꯤ ꯀ ꯇꯔꯛꯀꯅꯤ
ꯍꯣꯏ ꯍꯣꯏ
ꯁꯅꯥꯇ ꯁꯦꯅꯥꯄꯇꯤ ꯀꯣꯏꯕ ꯂꯥꯛꯈ꯭ꯔꯕꯣ
ꯆꯇ꯭ꯔꯤꯗꯥ ꯇꯅꯥꯄ ꯑꯟꯗ ꯁꯨꯞꯆꯥ ꯆꯇ꯭ꯔꯤ
ꯎꯝ ꯑꯗꯣ ꯑꯣꯀꯦ ꯌꯥꯏ ꯍꯥꯏꯔꯣꯏꯒꯦ ꯑꯗꯨꯒꯤꯗꯣ
ꯍꯣꯏ ꯍꯣꯏ ꯄꯨꯡ ꯀꯌꯥꯗ ꯇꯨꯝꯒꯦꯔꯣ ꯅꯪꯗꯤ
ꯀꯨꯏꯔꯔꯣꯏ ꯇꯨꯝꯈ꯭ꯔꯅꯤ ꯐꯨꯠꯕꯣꯜ ꯌꯦꯡꯈꯒ ꯑꯗꯨꯝ ꯇꯨꯝꯅꯤꯡꯈ꯭ꯔꯗꯤ ꯇꯨꯝꯈ꯭ꯔꯅꯤ ꯅꯪꯗꯤ
ꯑꯩꯁꯨꯅꯤꯅ ꯌꯦꯡꯗꯣꯏꯅꯦ ꯕꯣꯜꯗꯤ ꯍꯣꯏ ꯌꯦꯡꯗꯣꯏꯅꯦ
ꯑꯆꯥꯥ ꯀꯔꯝꯕ ꯇꯤꯝꯕꯨꯣ ꯁꯞꯄꯣꯔꯠ ꯇꯧꯕ꯭ꯔꯥ ꯅꯪꯗꯤ
ꯀꯅꯥ ꯀꯅꯥ ꯍꯥꯏꯕꯅꯣ ꯕ꯭ꯔꯥꯖꯤꯜ ꯀꯅꯥ ꯍꯥꯏꯕꯅꯣ
ꯁ ꯑ ꯅꯋ ꯅꯋ ꯊ ꯅꯣꯔꯋꯦꯕꯨ ꯍꯦꯂꯟ ꯍꯦꯂꯟ ꯑꯆꯥ ꯑꯗꯨ ꯀꯩꯅꯣꯗꯗꯤ
ꯋꯥꯔꯜ ꯀꯞ ꯇꯔꯥ ꯎ ꯎꯝ ꯋꯥꯔꯜ ꯀꯞꯗꯤ ꯃꯌꯥꯝ ꯇꯧꯋꯦꯗ ꯑꯍꯨꯝ ꯃꯔꯤ ꯇꯧꯋꯦ ꯑꯩꯗꯤ
ꯀꯩꯅꯣ ꯑꯍꯨꯝ ꯃꯔꯤ ꯇꯧꯋꯕꯗꯤ ꯀꯅꯥꯕꯨ ꯉꯝꯅꯤꯡꯕ꯭ꯔꯣ ꯅꯪꯁꯦ
ꯅꯠꯇꯦ ꯑꯃꯈꯛꯇ ꯇꯧꯕ ꯌꯥꯗꯦꯕ ꯑꯃꯈꯛꯇ ꯇꯧꯔꯒ ꯑꯃꯈꯛꯇꯗꯣ ꯑꯗꯨꯝ ꯑꯥꯎꯠ ꯑꯣꯏꯔꯗꯤ ꯀꯅꯗ꯭ꯔꯦꯅ
ꯑꯁ ꯑꯩ ꯅꯨꯄꯤꯒꯤ ꯋꯥꯈꯜꯁꯦ ꯀꯩꯝ ꯇꯥꯗ꯭ꯔꯦꯗ ꯑꯃꯈꯁꯨ ꯇꯧꯕ ꯌꯥꯗꯦꯕꯗꯤ ꯉꯥꯎꯗ꯭ꯔꯣ ꯇꯕ꯭ꯔꯣ ꯍꯜꯂꯣ ꯍꯜꯂꯣ ꯇꯗꯔꯦ ꯀꯗꯧꯔꯤꯒꯤ ꯅꯪꯒꯤꯅꯤꯗ